ꯑꯣ
ꯀꯔꯤ ꯇꯧꯕ꯭ꯔꯣ
ꯑꯩ ꯄꯥꯏꯔꯤꯌꯦ
ꯑꯩꯁ
ꯅꯨꯡꯁꯤꯠ ꯌꯥꯝ ꯁꯤꯠꯂꯦ ꯑꯗꯨꯒꯤ
ꯄꯥꯏꯔꯤꯌꯦ ꯍꯥꯏꯕ꯭ꯔꯥ ꯐꯥꯏꯔꯤꯌꯦ ꯍꯥꯏꯕ꯭ꯔꯥ
ꯄꯥꯏꯔꯤ ꯍꯥꯏꯕ ꯄꯥꯏꯔꯤ ꯍꯥꯏꯕ
ꯑꯇꯤꯌꯥꯗꯔꯥ ꯑꯇꯤꯌꯥꯗꯔꯥ
ꯑꯥꯏ ꯊꯣꯛꯀꯦ ꯇꯧꯋꯦꯍꯦ
ꯌꯥꯑꯑ ꯀꯌꯥꯝ ꯀꯨꯏꯔꯥꯒꯦ ꯄꯥꯏꯕ
ꯀꯨꯏꯗ꯭ꯔꯤ ꯉꯍꯥꯛꯇ ꯑꯣꯏꯔꯤ
ꯎꯝ
ꯄꯥꯏꯕꯁꯤꯁꯨ ꯅꯨꯡꯉꯥꯏꯕ ꯖꯥꯠꯅꯤ
ꯀꯨꯝꯕꯗꯤ ꯍꯩꯒꯗ꯭ꯔꯣ ꯑꯃꯨꯛ
ꯀꯨꯝꯕꯗꯤ ꯈꯪꯗꯦ ꯃꯥ ꯊꯣꯛꯄ ꯀꯨꯝꯖꯔꯅꯤ
ꯀꯩꯔꯥꯛ ꯀꯩꯔꯥꯛ ꯊꯥꯔꯒ ꯀꯨꯝꯔꯦ ꯍꯥꯏꯕ꯭ꯔꯥ
ꯌꯥꯅꯤꯗ ꯎ ꯄꯥꯝꯕꯤ ꯌꯥꯝ ꯂꯩꯗ
ꯑꯗꯨꯒꯤꯗꯃꯛꯇꯗꯤ ꯅꯪꯒꯤ ꯅꯪ ꯋꯥꯕꯤꯔꯥꯅꯨ
ꯄꯥꯝꯕꯤ ꯃꯔꯛꯇ ꯆꯤꯠꯄꯒ ꯆꯞꯄꯒ ꯆꯔꯥ ꯆꯔꯥ ꯆꯔꯥ ꯍꯦꯜꯂꯥꯅꯤꯀꯣ
ꯏꯁ ꯏꯁꯁ ꯄꯥꯜꯂꯒ ꯍꯥꯏꯑꯣ ꯑꯗꯨꯗꯤ ꯀꯔꯤ ꯅꯣ
ꯄꯜ ꯄꯜꯒ ꯀꯧꯕꯁꯨ ꯇꯥ ꯇꯥꯔꯥꯔꯣꯏ ꯃꯤꯅ ꯑꯗꯨꯒ ꯌꯥꯝ ꯈꯟꯕꯨ ꯈꯟꯂꯥꯗꯤ ꯌꯥꯝ ꯅꯨꯡꯉꯥꯏꯇꯦꯍꯦ ꯍꯤ ꯈꯤꯈꯤ ꯌꯥꯝ ꯋꯥꯅ ꯁꯤꯒꯗꯕꯗꯣ
ꯀꯨꯝꯕ ꯍꯩ ꯀꯩꯅꯣ ꯑꯗꯨꯕꯨ
ꯑꯦ ꯀꯨꯝꯕ ꯌꯥꯗꯕ ꯃꯑꯣꯡꯗ ꯆꯞꯄꯗꯤ
ꯌꯥꯔꯦꯗ ꯑꯗꯨꯝꯕꯂꯩꯇꯦ
ꯅ ꯈꯣꯡꯅ ꯃꯊꯛꯇ ꯅꯀꯣꯛꯅ ꯈꯥꯗꯥ
ꯑꯗꯨꯗꯤ ꯍꯨꯝ ꯑꯗꯨꯗꯤ ꯅꯨꯃꯤꯠ ꯑꯃꯗ ꯑꯗꯨꯝ ꯁꯤ ꯁꯤꯔꯅꯤ ꯏꯗꯣ ꯀꯣꯛꯇꯂꯣꯏ ꯍꯥꯏ ꯊꯥꯔꯒ ꯁꯤꯔꯅꯤ
ꯑꯩ ꯂꯥꯛꯀꯦꯀꯣ ꯅꯪ ꯀꯩꯅꯣꯗ
ꯀꯟꯕ ꯂꯥꯛꯑꯣ
ꯑꯥ
ꯇꯝꯕ ꯂꯥꯛꯑꯣ
ꯀꯔꯤ ꯀꯟꯕꯅꯣꯗ ꯀꯤꯔꯥ ꯀꯥꯟꯗ ꯂꯧꯈꯠ ꯅꯤꯡꯉꯥꯏ
ꯅꯁꯛꯇꯨꯒ ꯌꯥꯅꯤꯡꯗꯦ
ꯇꯥꯅꯤꯡꯗꯕ꯭ꯔꯣ
ꯎꯝ
ꯍꯨꯏ ꯈꯣꯡꯉꯦꯅꯦ ꯀꯔꯤꯅꯣ ꯍꯥꯍꯥ ꯑꯃꯨꯛ ꯇꯨꯝꯅꯤꯡꯉꯦ ꯑꯩꯗꯤ
ꯉꯁꯤ ꯅꯨꯡꯊꯤꯜ ꯇꯨꯝꯕ꯭ꯔꯥ ꯅꯪ
ꯇꯨꯝꯗꯦꯗ
ꯑꯣ
ꯉꯁꯥꯏ ꯇꯨꯝꯒꯦ ꯇꯧꯔꯒ ꯑꯁ ꯊꯕꯛ ꯑꯃ ꯆꯠ ꯂꯩꯔꯦꯅꯦ ꯑꯁꯤꯒꯨꯝꯕ ꯃꯇꯝꯗꯅꯦ ꯑꯩꯅ ꯇꯨꯝꯅꯤꯡꯉꯤꯁꯦ ꯑꯗꯨꯝ ꯇꯨꯝꯕ ꯇꯨꯝꯕꯅꯤꯅꯀꯣ ꯋꯥꯏꯍꯦ ꯊꯤ ꯐꯥꯏꯅꯤꯡꯕ ꯃꯇꯝꯗ ꯀꯩꯅꯣ ꯇꯧꯕꯗꯣ ꯀꯔꯤ ꯍꯥꯏꯕ꯭ꯔꯥ
ꯀꯔꯤ
ꯗꯣ ꯈꯥꯡꯕꯗꯣ ꯑꯗꯨ ꯑꯗꯨꯒ ꯆꯞ ꯃꯥꯟꯅꯩ ꯑꯁ ꯇꯨꯝꯅꯤꯡꯉꯗꯤꯀꯣ ꯌꯥꯝ ꯋꯥꯢꯑꯦ ꯈꯥꯡ
ꯊꯤ ꯐꯥꯏꯕꯗ ꯈꯥꯡꯕ ꯉꯝꯗꯕꯒꯨꯝꯅ ꯉꯝꯗꯦ ꯍꯥꯏꯕꯀꯣ ꯑꯗꯨꯔꯣ ꯅꯪꯅ ꯑꯗꯨꯛ ꯌꯥꯝ ꯁꯤꯒꯦ ꯁꯤꯒꯦ ꯇꯧꯔꯒ ꯈꯟ ꯈꯜꯂꯒ ꯉꯥꯡꯉꯤꯗꯣ ꯏꯪꯉꯦꯍꯦ ꯅꯨꯡꯉꯥꯏꯍꯦ
ꯏꯪꯕꯔꯥ
ꯅꯨꯡꯁꯤꯠꯇꯤ ꯋꯥ
ꯍꯩꯍꯥ
ꯅꯨꯡꯁꯤꯠ ꯌꯥꯝ ꯁꯤꯠꯂꯦꯅꯦ ꯅꯪꯉꯣꯟꯗꯁꯨ
ꯁꯤꯠꯂꯦ ꯌꯥꯝ ꯀꯟꯅ ꯇꯥꯕ꯭ꯔ
ꯇꯥꯗꯦ ꯍꯧꯖꯤꯛ ꯈꯔ ꯇꯥꯕ ꯉꯁꯥꯏꯗꯤ ꯇꯥꯗꯦꯗ
ꯅꯪꯉꯣꯟꯗꯁꯨ ꯁꯤꯠꯂꯦꯅꯦ
ꯑ ꯑꯩꯒꯤꯗꯤ ꯀꯔꯤ
ꯍꯥ
ꯁꯦꯝꯕꯤꯕ ꯃꯄꯨꯅ ꯄꯤꯕꯤꯕ ꯅꯨꯡꯁꯤꯠꯅꯤ ꯅꯪꯒꯤꯗꯨꯅ ꯃꯤꯅ ꯁꯦꯝꯕ ꯅꯨꯡꯁꯤꯠ
ꯑꯗꯨꯁꯨ ꯅꯪꯅꯔꯥ ꯅꯪꯅ ꯁꯦꯝꯕ꯭ꯔꯥ ꯃꯤꯅꯁꯦꯝꯕ꯭ꯔꯥ ꯎꯝ ꯑꯩꯗꯤ ꯍꯨꯏꯅ ꯁꯦꯝꯕ꯭ꯔꯥꯅ
ꯎꯝ ꯍꯨꯏꯅ ꯁꯦꯝꯕꯅꯦ ꯑꯗꯨꯁꯨ ꯍꯨꯏꯒꯤ ꯃꯆꯤꯟ ꯃꯅꯥꯛꯇ ꯂꯩꯌꯣ ꯅꯨꯡꯁꯤꯠ ꯊꯣꯛꯂꯛꯀꯅꯤ ꯑꯗꯨ ꯍꯨꯏꯅ ꯁꯦꯝꯕꯅꯤ
ꯑꯦ ꯑꯗꯨꯗꯤ ꯋꯥꯊꯤ ꯋꯥꯔꯦꯝ ꯅꯪꯅ ꯑꯉꯥꯡꯗꯧꯅ ꯄꯦ ꯄꯥ ꯄꯦ ꯄꯥ ꯌꯥꯝ ꯉꯥꯡꯉꯦ ꯅꯪ
ꯀꯔꯤ ꯁꯛꯇꯨꯒ
ꯁꯛꯇꯤ
ꯀꯔꯤ ꯇꯧꯔꯦ ꯉꯁꯥꯏ ꯑꯩꯅ ꯏꯃꯥꯟꯅꯕꯤ ꯑꯃ ꯍꯥꯞꯄꯗꯣ ꯃꯁꯛ ꯐꯖꯅ ꯎꯔꯝꯃꯣꯏꯀꯣ
ꯎꯗꯦꯗ
ꯀꯦꯀꯣ ꯍꯣꯔꯦꯟ
ꯃꯆꯨ ꯃꯆꯨ ꯍꯥꯕꯒ ꯀꯃꯥꯏꯅ ꯎꯗꯣꯏꯅꯣ
ꯑꯗꯨ ꯑꯗꯨ ꯍꯥꯞꯄꯒ ꯀꯥꯞꯄꯅꯦ ꯑꯗꯨ ꯍꯥꯞꯇ꯭ꯔꯗꯤ ꯌꯦꯡꯕ ꯌꯥꯗꯦꯗ ꯌꯦꯡꯕ ꯌꯥꯗꯦ ꯁꯛꯁꯤꯡꯗꯣ ꯊꯤꯌꯦꯕ ꯀꯣ
ꯑꯗꯨ ꯍꯥꯞꯇ꯭ꯔꯗꯤ ꯐꯣꯇꯣꯗꯣ ꯀꯥꯎꯍꯟꯗꯕ꯭ꯔꯥ
ꯎꯝ ꯀꯥꯞꯅꯤꯡꯗꯦ
ꯑꯩꯗꯤ
ꯑꯩꯁꯨ ꯀꯥꯞꯄꯦ ꯑꯩꯁꯨ ꯍꯣꯔꯦꯟ ꯊꯥꯒꯠꯀꯅꯤ ꯑꯗꯨꯒꯤꯗ
ꯑꯩꯗꯤ ꯑꯗꯨꯒꯨꯝꯕ ꯍꯥꯞꯄꯒ ꯇꯧꯕꯗꯣ ꯄꯥꯝꯗꯦ ꯉꯔꯥꯡ ꯇꯣꯀꯥꯏꯕ ꯉꯔꯥꯡ ꯅꯨꯡꯗꯥꯡ ꯊꯥꯔꯛꯄ꯭ꯔꯣ
ꯃꯣꯏꯗꯤ ꯐꯖꯩꯗꯅ ꯑꯗꯨꯗ ꯀꯥꯞꯄꯁꯨ
ꯀꯥꯞꯄꯅꯦ ꯑꯗꯨꯗ ꯀꯩꯅꯣ ꯂꯩꯕ ꯎꯝ ꯍꯥꯏꯗꯤ ꯀꯩꯅꯣꯝ ꯃꯌꯥꯝ ꯂꯩꯕꯗꯣ ꯍꯥꯏꯗꯤ ꯃꯍꯧꯁꯥꯒꯤ ꯅꯗꯕ ꯑꯃ ꯂꯩꯗꯅ ꯌꯦꯡꯕꯗ ꯌꯥꯝꯅ ꯀꯩꯅꯣ ꯇꯧꯈ꯭ꯔꯦꯕ ꯑꯗꯨꯅ ꯑꯗꯨ ꯂꯧꯊꯣꯛꯑꯒ ꯀꯥꯞꯄꯅꯤ ꯑꯗꯨꯗꯤ ꯑꯩꯗꯤ ꯑꯁꯦꯡꯕꯗ ꯑꯗꯨꯝ ꯐꯖꯩꯏ
ꯏꯁꯤꯡ ꯊꯛꯂꯝꯃꯗꯤꯀꯣ ꯍꯧꯖꯤꯛꯀꯤꯗꯣ ꯑꯁ ꯍꯥꯔꯒ ꯁꯤꯒꯥꯅꯤꯍꯦ
ꯃꯍꯧꯁꯥꯒꯤ ꯈꯜꯗꯒꯤ ꯀꯦꯊꯥꯔꯛꯄ ꯀꯔꯤ ꯀꯔꯤ ꯌꯥꯝ ꯇꯧꯈꯤꯗꯥꯏꯅꯦ
ꯍꯣ ꯅꯁꯛꯇꯨꯒ
ꯆꯩ ꯋꯥꯠꯄ
ꯄꯤꯔꯛ ꯑꯣ ꯄꯤꯔꯛ ꯑꯣ ꯋꯥꯠꯄꯒꯤꯅꯦ
ꯆꯩ ꯂꯩꯇ꯭ꯔꯣ ꯅꯣꯏ ꯑꯗꯨꯋꯥꯏꯗ
ꯆꯩ ꯂꯩꯇꯦ ꯁꯝꯖꯦꯠꯇꯤ ꯂꯩ
ꯀꯔꯤ ꯍꯥꯏꯕ
ꯀꯔꯤꯒꯤꯅꯣꯅꯦ
ꯆꯩ ꯂꯩꯇꯦ ꯀꯔꯤ ꯂꯩꯌꯦꯕ
ꯀꯔꯤ ꯍꯥꯏꯕꯅꯣꯅꯦ
ꯍꯥꯏꯔꯛꯑꯣ ꯅꯪ ꯍꯥꯏꯕꯗꯣ
ꯁꯝꯁꯦꯠ ꯅꯠꯇꯦ ꯅꯠꯇꯦ ꯅꯠꯇꯦ ꯀꯔꯤꯅꯣꯁꯦ ꯑꯃꯣꯠꯄ ꯀꯩꯅꯣ ꯀꯩꯅꯣ ꯇꯧꯕꯗꯣ
ꯆꯨꯝꯗꯤ ꯆꯨꯝꯃꯦ ꯑꯗꯨꯒ ꯅꯪꯒꯤꯗꯣ ꯂꯥꯟꯕ ꯑꯃ ꯌꯥꯎꯋꯦ
ꯑꯦ ꯆꯨꯝꯃꯦ ꯍꯥꯏꯔꯒ ꯀꯔꯤ ꯂꯥꯟꯕ ꯑꯃꯨꯛ
ꯆꯨꯝꯕ ꯍꯥꯏꯕꯗꯤ ꯈꯔꯗꯤ ꯆꯨꯝꯃꯦꯕ ꯅꯪꯅ ꯍꯩꯅꯧ ꯍꯥꯏꯒꯗꯕꯗꯣ ꯍꯩꯃꯥꯡ ꯍꯥꯏꯕꯒꯨꯝꯕꯅꯦꯕ
ꯀꯔꯤ ꯍꯥꯏꯗꯣꯏꯅꯣ ꯑꯗꯨꯗꯤ
ꯁꯨꯝꯖꯤꯠ ꯍꯥꯏꯌꯣ ꯁꯝꯗꯤ ꯁꯝꯖꯤꯠ ꯁꯨꯝꯖꯤꯠ ꯖꯤꯠ ꯖꯤꯠ
ꯑꯣ ꯑꯩꯁꯦ ꯑ ꯁꯨꯝꯖꯤꯔ ꯍꯥꯏꯕ꯭ꯔꯥꯅꯦ
ꯁꯨꯝꯖꯤꯠ ꯇꯥꯏꯕꯅꯦ
ꯇꯧꯕꯗꯨꯗꯤ
ꯀꯔꯤ
ꯁꯝ ꯇꯧ ꯁꯝ ꯀꯩꯅꯣ ꯇꯧꯕꯗꯣ ꯁꯝꯖꯦꯠ ꯍꯥꯏꯕ꯭ꯔꯥ
ꯑ ꯑꯗꯨꯅ ꯁꯝꯖꯦꯠ ꯍꯣꯢ ꯑꯃꯗꯨꯅ ꯁꯨ ꯁꯨꯝꯖꯤꯠ ꯑꯃꯅ ꯁꯝꯖꯦꯠ ꯅꯣꯡꯕꯤ
ꯑꯁ ꯈꯪꯏꯗ ꯈꯪꯕꯗꯒꯤ ꯈꯔ ꯈꯪꯗ ꯅꯣꯛ ꯅꯣꯛꯁꯤꯔꯅ ꯇꯧꯕꯅꯦ ꯑꯍꯤ ꯍꯤ ꯍꯤ
ꯗꯤ ꯍꯤꯍꯤ
ꯅꯣꯛꯅꯤꯡꯗꯦ ꯍꯥꯏꯔꯒꯦ ꯄꯪꯅꯣꯛꯇ ꯅꯣꯛꯏ
ꯗꯨꯗꯤ ꯁꯣꯔ ꯍꯣꯟꯕꯅꯦ
ꯑꯍꯤ ꯍꯤ ꯑꯗꯨꯃꯥꯥꯏꯅ ꯇꯧꯕ ꯑꯣꯏꯔꯦ
ꯃꯌꯥ ꯍꯤꯒꯥ ꯍꯤꯒꯥ ꯇꯧ ꯇꯧꯒꯅꯨ ꯌꯦꯡꯅꯤꯡꯗꯦ
ꯌꯦꯡꯒꯅꯨ
ꯅꯦ ꯉꯁꯥꯏꯗꯣ ꯊꯤꯟ ꯑꯣ ꯅꯪ ꯕꯕꯥꯅ ꯊꯤꯜꯂꯦꯀꯣ ꯅꯪꯅ ꯇꯧꯔꯛꯄꯗꯣ ꯑꯩ ꯆꯥꯛꯆꯥꯕ ꯑꯗꯨꯒꯤ ꯄꯥꯏꯈꯠꯇꯕ
ꯀꯔꯝ ꯀꯥꯟꯗꯅꯣ
ꯉꯁꯥꯏꯗꯣ ꯅꯪ ꯅꯪ ꯅꯪꯅ ꯄꯣꯛ ꯑꯩꯅ ꯑꯃꯨꯛ ꯇꯧꯔꯛꯄꯗꯗꯤ ꯑꯁ ꯍꯦꯛ ꯄꯥꯏꯈꯠꯕꯒ
ꯑꯥ
ꯆꯥꯒꯦ ꯇꯧꯋꯦꯍꯦ
ꯑꯩꯗꯤ ꯈꯪꯗꯕ
ꯑꯩ ꯑꯣꯏ ꯑꯣꯏ ꯑꯣꯏ ꯑꯩ ꯅꯪ ꯅꯪ ꯄꯨꯡ ꯀꯌꯥꯗ ꯆꯠꯀꯥꯅꯤ ꯑꯃꯨꯛ
ꯍꯌꯦꯡꯔꯣ ꯍ ꯍꯣꯔꯦꯟꯔꯣ ꯍꯥꯟꯅ ꯑꯗꯨꯝ ꯆꯠꯄꯗꯥ ꯆꯠꯀꯅꯤ
ꯃꯔꯤꯒ ꯇꯔꯥ ꯑꯗꯨꯋꯥꯏꯗ
ꯀꯨꯟ
ꯀꯨꯟ ꯗꯨꯗꯤ ꯆꯥꯛꯇꯤ ꯆꯥꯈꯤꯔꯣꯏꯗ꯭ꯔꯣ
ꯂꯥꯝꯗꯤꯌꯦ ꯑꯩ
ꯂꯥꯝꯗꯤꯌꯦ ꯑꯗꯣ ꯍꯣꯔꯦꯟꯗꯤ ꯂꯥꯝꯃꯛꯀꯅꯤꯌꯦ
ꯍꯣꯔꯦꯟ ꯂꯥꯝꯃꯗꯤ ꯍꯣꯔꯦꯟ ꯆꯥꯒꯦ ꯑꯁ ꯉꯔꯥꯡꯁꯨꯀꯣ ꯂꯥꯝꯗꯦꯅ ꯆꯠꯂꯒ ꯑ ꯆꯥꯛ ꯂꯥꯝꯕꯁꯤꯀꯣ ꯆꯥꯛ ꯂꯥꯝꯕꯁꯨ ꯃꯇꯝ ꯂꯩꯌꯦ ꯂꯥꯝ ꯕꯛ ꯂꯣꯏꯈ꯭ꯔꯒ ꯑꯩꯗꯣ ꯆꯥꯅꯤꯡꯗ꯭ꯔꯕ ꯑꯗꯨꯒꯤ
ꯄꯨꯡ ꯑꯍꯨꯝ ꯃꯈꯥꯏ ꯑꯗꯨꯋꯥꯏꯗ ꯆꯥꯎ ꯃꯔꯤ ꯑꯗꯨꯋꯥꯏꯗ ꯑꯍꯨꯝ ꯍꯦꯜꯂꯦ ꯍꯧꯖꯤꯛ
ꯍꯧꯖꯤꯛ ꯄꯣ
ꯎꯝ
ꯑꯁ ꯀꯩꯅꯣꯅꯦ ꯉꯍꯥꯛꯇꯪꯐꯥꯎ ꯍꯤꯞꯅꯤꯉꯥꯏ ꯃꯇꯝ ꯂꯩꯇ꯭ꯔꯦꯅꯦ
ꯉꯥꯏꯍꯥꯛ ꯍꯤꯞꯄꯣ ꯍꯣꯔꯦꯟ
ꯌꯦꯠꯇꯅ
ꯑꯩ ꯊꯕꯛ ꯇꯧꯔꯀꯥꯟꯗ ꯀꯣ
ꯅꯁꯛꯇꯨꯒ ꯅꯪ ꯀꯔꯤ ꯊꯕꯛ ꯇꯧꯒꯦ ꯍꯥꯏꯕꯅꯣ
ꯑꯁ ꯊꯕꯛꯄꯨꯗꯤ ꯃꯌꯥꯝ ꯂꯩꯗ
ꯀꯩ ꯊꯕꯛ
ꯈꯪꯗꯦ ꯍꯥꯏꯗꯣꯛꯑꯣꯏ ꯍꯥꯏꯗꯣꯛꯄ ꯌꯥꯗꯦ ꯍꯥꯏꯗꯣꯛꯄ ꯌꯥꯗꯦ ꯑꯨꯝ
ꯐꯤꯁꯨꯒꯦ ꯍꯥꯏꯕ꯭ꯔꯣ
ꯐꯤ ꯁꯨꯒꯦ ꯇꯧꯕ ꯑꯁ ꯇꯜꯂꯦꯗ ꯐꯤ ꯁꯨꯕ ꯏꯁꯤꯡꯖꯨ ꯂꯩꯇꯦ ꯍꯥꯏ
ꯏꯔꯨꯒꯣ ꯑꯥ ꯏꯔꯨꯒꯦ ꯍꯥꯏꯔꯣ ꯑꯗꯨꯗꯤ
ꯅꯠꯇꯦ ꯏꯔꯨꯕꯗꯤ ꯍꯣꯔꯦꯟ ꯁꯥꯟꯅꯕ ꯂꯣꯏꯔꯀꯥꯟꯗ ꯁꯥꯅꯕ ꯂꯣꯏꯔꯒ ꯍꯨꯖꯤꯛ ꯏꯔꯨꯒꯅꯤ
ꯀꯩꯗꯧꯋꯦꯕ
ꯁꯅꯥꯕ ꯂꯣꯏꯔꯒ ꯏꯔꯨꯒꯅꯤꯕ ꯏꯔꯨꯕꯗꯤ
ꯑꯣ ꯁꯥꯅꯕ ꯆꯠ ꯀꯗ꯭ꯔꯣ ꯑꯃꯨꯛ
ꯆꯠꯀꯅꯤ ꯀꯔꯤ ꯇꯧꯔꯒꯂꯩꯁꯦ ꯍꯥꯏꯕꯔꯣ
ꯑꯗꯨ ꯑꯩ ꯍꯣꯔꯦꯟ ꯐꯣꯟ ꯇꯧꯔꯛꯄꯗꯤ ꯅꯪ ꯄꯥꯏꯒꯗ꯭ꯔꯣ
ꯍꯣꯔꯦꯟ ꯐꯣꯟ ꯇꯧꯔꯛꯇꯦ ꯄꯥꯏ ꯀꯩ ꯀꯝꯀꯟꯅꯣ
ꯍꯩ ꯂꯣꯏꯔꯕ ꯀꯥꯟꯗ ꯆꯠ ꯑꯗꯁꯨ ꯂꯣꯏꯕꯗꯨꯁꯨ
ꯄꯥꯏꯕꯩ ꯌꯥ ꯒꯅꯤꯗ ꯅꯣꯏ ꯅꯆꯥ ꯑꯅꯤꯗꯨꯗꯤ ꯅꯨꯃꯤꯠ ꯀꯌꯥ ꯁꯨꯇꯤ ꯊꯕ꯭ꯔꯥ
ꯅꯨꯃꯤꯠ ꯀꯨꯟ ꯌꯧꯗꯦ ꯇꯑꯑꯑꯑ ꯇꯔꯥꯇꯔꯦꯠ ꯇꯔꯥꯅꯤꯄꯥꯜ ꯑꯣꯏꯔꯝꯅꯤ ꯀꯨꯟ ꯌꯥꯎꯅꯤꯉꯏ ꯑꯅꯤꯔ ꯑꯍꯨꯝꯔ ꯋꯥꯠ ꯄꯟ
ꯑꯗꯨꯁꯨ ꯑꯁ ꯌꯥꯝꯈ꯭ꯔꯦꯗ
ꯌꯥꯝꯃꯟꯒ꯭ꯔꯦ ꯑꯗꯨ ꯅꯍꯥꯟꯃꯨꯛꯁꯨ ꯌꯥꯝ ꯄꯤꯕꯅꯦꯕꯣ
ꯁꯤꯒꯨꯝꯕꯁꯦ ꯀꯌꯥ ꯄꯤꯔꯁꯨ ꯌꯥꯕꯅꯤꯅꯦ
ꯑꯗꯣ ꯀꯩꯅꯣ ꯇꯧꯋꯦꯗ